ꯇꯣ
ꯍꯜꯂꯣ ꯑꯥ ꯑꯥ ꯇꯥꯏ
ꯈꯤꯇꯪ ꯈꯤꯇꯪ ꯇꯞꯅ ꯇꯥꯕ ꯃꯥꯜꯂꯤ
ꯑꯥ ꯇꯥꯔꯕ ꯑꯥ
ꯑ ꯆꯥꯛ ꯆꯥꯔꯕ
ꯎꯝ ꯆꯥ ꯆꯥ ꯇꯣꯛꯇ ꯉꯥꯏ
ꯀꯩꯀꯩ ꯆꯥꯕ
ꯉꯁꯤꯗꯣ ꯀꯩꯅꯣ ꯇꯧꯋꯦ ꯆꯤꯛꯀꯟ ꯆꯥꯁꯦꯅ ꯇꯧꯔ ꯄꯨꯂꯞ ꯆꯥꯔꯦ
ꯑ ꯀꯁ
ꯑꯗꯨꯝ ꯍꯥꯏꯗꯤ ꯐꯖꯅ ꯆꯥꯈ꯭ꯔꯦ
ꯑꯗꯨꯝ ꯀꯤꯂꯣ ꯑꯃ ꯃꯈꯥꯏꯃꯨꯛ ꯋꯤꯛ ꯑꯃꯗ ꯍꯦꯟꯒꯠꯄꯁꯦ ꯑꯗꯨꯝ ꯀꯩ ꯐꯥꯎꯒꯦ
ꯍꯔꯥꯎꯋꯦ ꯑꯩꯗꯤ
ꯑꯗꯣ ꯑꯩꯁꯨ ꯑꯩꯁꯨ ꯉꯛꯏꯅꯦꯕ ꯀꯤꯂꯣ ꯑꯃ ꯃꯈꯥꯏ ꯃꯗꯛ
ꯑ ꯍꯥꯏꯗꯤ ꯐꯣꯔ ꯗꯦꯖꯇꯪꯅꯦ ꯍꯦꯟꯒꯠꯂꯕ ꯑ ꯑꯩꯁꯨ ꯉꯞꯄꯨꯗꯤ ꯉꯛꯑ ꯉꯁꯥꯏ ꯎꯝ
ꯖꯤꯝꯗꯁꯨ ꯐꯖꯅ ꯁꯥꯟꯅꯩꯗꯅꯀꯣ ꯑꯗꯨꯝ ꯊꯋꯥꯏ ꯌꯥꯎꯋꯦꯕ
ꯎꯝ
ꯑꯍꯥꯏ ꯑꯍꯥꯏꯕ ꯐꯖꯅ ꯇꯧꯋꯤ ꯊꯋꯥꯏ ꯌꯥꯎꯋꯦ ꯑꯗꯨꯒ ꯃꯦꯟꯂꯤ ꯑꯩꯅ ꯎꯗꯕ ꯑꯩꯅ ꯍꯦꯜꯞ ꯇꯧꯕ ꯉꯝꯗꯕꯕ ꯍꯥꯏꯔꯒꯗꯤ ꯅꯪꯒꯤ ꯆꯥꯕꯗꯣ
ꯎꯝ
ꯆꯥꯕꯗꯨꯗꯤ ꯑꯗꯨꯝ ꯐꯖꯅꯅ ꯑꯗꯨꯝ ꯆꯥꯎꯋꯕꯀꯣ ꯑꯗꯨꯝ ꯖꯤꯝꯗ ꯂꯦꯛꯀ ꯑꯗꯨꯣ ꯐꯖꯅ ꯁꯥꯟꯅꯕꯅꯤꯅ ꯀꯃꯥꯏꯅ ꯁꯤ ꯑꯗꯨꯝ ꯒ꯭ꯔꯣꯠꯇꯤ ꯂꯥꯛꯀꯅꯤꯕ ꯏꯝꯄ꯭ꯔꯨꯕꯃꯦꯟ ꯌꯥꯝ ꯂꯥꯛꯀꯅꯦꯕ ꯑꯗꯣ ꯌꯥꯝ ꯀꯥ ꯍꯦꯟꯅ ꯊꯨꯕꯗꯤ ꯑꯣꯏꯔꯣꯏꯕꯀꯣ
ꯍꯣꯏ
ꯑꯗꯨꯅ ꯀꯟꯁꯤꯁꯇꯦꯟ ꯑꯣꯏꯕ ꯆꯥꯕ ꯈꯖꯅ ꯆꯥꯕ ꯖꯤꯝꯗ ꯑꯗꯨꯝ ꯍꯟꯗ꯭ꯔꯦꯠ ꯄꯥꯔꯁꯦꯟ ꯄꯤꯕ ꯑꯗꯨꯝ ꯍꯟꯗ꯭ꯔꯦꯠ ꯄꯔꯁꯦꯟꯅ ꯆꯣꯛꯊꯔꯔꯕꯥꯎ ꯑꯗꯨꯝ ꯁꯥꯟꯅꯩꯗꯅ ꯑꯗꯨꯃꯥꯏꯅ ꯍꯟꯗ꯭ꯔꯦꯠ ꯄꯥꯔꯁꯦꯟ ꯑꯗꯨꯝ ꯄꯤꯕ ꯑꯗꯨꯝ ꯊꯥ ꯑꯅꯤ ꯑꯍꯨꯝ ꯊꯥ ꯑꯅꯤ ꯑꯍꯨꯝꯁꯤꯗ ꯑꯗꯨꯝ ꯏꯝꯄ꯭ꯔꯨꯚꯃꯦꯟ ꯐꯖꯅ ꯎꯒꯅꯤ
ꯎꯝ
ꯑꯗꯨꯒ ꯋꯦꯠꯁꯦ ꯃꯄꯥ ꯑꯃ ꯌꯥꯎꯔꯛꯀꯅꯦꯕꯀꯣ
ꯎꯝ
ꯍꯈꯣꯏ ꯆꯦꯉꯪ ꯍꯦꯟꯒꯠꯂꯛꯑꯅꯤꯕ ꯁꯨꯝ ꯍꯦꯟꯒꯠꯂꯛꯑꯅꯤ ꯃꯄꯥ ꯑꯝꯗ ꯈꯤꯇꯪ ꯂꯦꯞꯈꯤꯕ ꯃꯄꯥ ꯑꯃ ꯌꯥꯎꯔꯛꯀꯅꯤꯕ ꯑꯗꯨ ꯃꯕꯥꯗꯨꯁꯨ ꯌꯥꯎꯔꯛꯀꯅꯤ ꯑꯗꯨꯗ ꯈꯤꯇꯪ ꯄꯨꯁ ꯇꯧꯁꯟꯒꯗꯕ ꯉꯁꯥꯏꯒꯤ ꯑꯃꯨꯛ ꯉꯝꯗꯕꯗꯣ ꯑꯃ ꯑꯨꯃꯥꯏꯅ ꯏꯁꯀ꯭ꯋꯥꯠ ꯐꯝꯕꯒꯤ ꯑꯃ ꯂꯦꯡꯖꯨꯝꯗ ꯊꯝꯕ ꯉꯝꯗꯕ ꯑꯃ ꯌꯥꯎꯋꯤꯗꯅ
ꯎꯝ
ꯑꯗꯨ ꯉꯝꯗꯕ ꯄꯣꯠꯇꯣ ꯑꯗꯨꯁꯨ ꯉꯝꯅꯕ ꯍꯣꯠꯅ ꯇꯥꯕ
ꯍꯣꯏ
ꯁꯨꯝꯅ ꯇꯧꯔꯒꯕꯨꯗꯤ ꯉꯝꯃꯛꯀꯅꯤ ꯅꯦꯛꯁ ꯋꯤꯛꯀꯗꯤ ꯉꯝꯃꯛꯀꯅꯤ
ꯎꯝ
ꯑꯗꯨꯃꯥꯏꯅ ꯇꯧꯁꯤ
ꯎ
ꯆꯥꯛꯇꯤ ꯀꯅꯥ ꯊꯣꯡꯒꯦ
ꯆꯥꯛ ꯉꯁꯤ ꯆꯥꯛꯇꯤ ꯃꯃꯥꯅ ꯊꯣꯡꯉꯝꯃꯦ ꯑꯗꯨꯒ ꯏꯟꯖꯥꯡꯗꯣ ꯑꯩ ꯍꯜꯂꯛꯑꯒ ꯑꯣꯏꯅ ꯊꯣꯡꯉꯦ
ꯍꯂꯛꯑ ꯅꯪꯅ ꯊꯣꯡꯉꯔꯣ ꯍꯥꯎꯊꯔꯦ
ꯏꯁꯥꯅ ꯊꯣꯡꯉꯗꯤ ꯍꯥꯎꯔꯦ
ꯑ ꯎꯝ ꯇꯨꯝꯕꯗꯤ ꯄꯨꯡ ꯀꯌꯥ ꯇꯨꯝꯗꯣꯏꯕ
ꯇꯨꯝꯕ ꯑꯗꯨꯝ ꯀꯩꯅꯣ ꯇꯧꯋꯦ ꯄꯨꯡ ꯇꯔꯥ ꯑꯗꯨ ꯇꯦꯟ ꯊꯥꯔꯇꯤ ꯑꯗꯨꯃꯥꯏꯅ ꯑꯗꯨꯝ ꯇꯥꯛꯑꯅ ꯇꯨꯝꯃꯦ
ꯎꯝ ꯍꯧꯖꯤꯛ ꯀꯔꯤ ꯀꯔꯤ ꯇꯧꯗꯣꯏ ꯋꯥꯠꯂꯤꯒꯦ ꯍꯥꯏꯗꯤ ꯐꯣꯟ ꯌꯦꯡꯗꯣꯏꯔꯥ ꯔꯤꯜꯁꯀꯨꯝꯕ ꯌꯦꯡꯗꯣꯏꯔꯥ
ꯐꯣꯟꯗꯤ ꯌꯦꯡꯗꯤ ꯌꯦꯡꯉꯉꯔꯣꯏ ꯑꯩꯗꯣ ꯃꯣꯏ ꯀꯥꯏꯔꯛꯒꯤ ꯇ꯭ꯔꯥꯟꯁꯀ꯭ꯔꯤꯞꯁꯟꯗꯣ
ꯎꯝ
ꯑꯗꯨꯗꯣ ꯇꯧ ꯍꯥꯏꯕꯅꯦ ꯑꯗꯨꯗꯣ ꯈꯔ
ꯌꯥꯝꯝꯕ ꯑꯣꯀꯦ ꯑꯗꯨ ꯅꯨꯡꯉꯥꯏꯕ꯭ꯔꯥ ꯇ꯭ꯔꯥꯟꯁꯀꯦꯞꯁꯟꯗ
ꯎ ꯥꯏ ꯍꯥꯏꯗꯤ ꯀꯩꯅꯣ ꯇꯧꯕ ꯇ꯭ꯔꯥꯟꯁꯀ꯭ꯔꯤꯞꯁꯟ ꯅꯨꯡꯉꯥꯏ ꯍꯥꯏꯗꯤ ꯃꯣꯏꯗꯤ ꯑꯗꯨꯝ ꯑꯟꯂꯤꯃꯤꯇꯦꯠꯇ ꯑꯗꯨꯝ ꯆꯔꯖꯔ ꯂꯥꯛꯄꯅꯦꯕ
ꯍꯣꯏ ꯅꯪ ꯇꯨꯌꯦꯜꯐꯀꯤꯦꯗꯣ ꯅꯨꯃꯤꯠ ꯀꯌꯥꯅꯤꯗꯅꯣ ꯆꯪꯉꯛꯏꯗꯣ
ꯆꯣꯡꯕ ꯍꯥꯏꯗꯤ
ꯍꯥꯏꯗꯤ ꯇꯨꯌꯦꯜꯐꯀꯤꯦꯗꯣ ꯅꯨꯃꯤꯠ ꯀꯌꯥꯅꯤꯒꯤꯅꯣꯕ
ꯑꯣ ꯑꯩꯒꯤꯗꯣ ꯑꯗꯨꯗꯣ ꯇꯨ ꯋꯤꯛꯁꯀꯤ ꯑꯣꯏꯗꯣꯏꯅꯦ
ꯑꯩꯁ ꯋꯥ ꯑꯗꯨꯗꯤ ꯄꯣꯇꯦꯟꯁꯤꯌꯦꯜꯁꯨ ꯊꯤ ꯂꯩꯅꯤꯀꯣ
ꯑꯥ
ꯌꯥꯝ ꯐꯩꯩꯅ ꯄꯩꯁꯥꯁꯨ ꯑꯗꯨꯝ ꯊꯨꯅ ꯑꯗꯨꯝ ꯆꯪꯉꯛꯏꯀꯣ
ꯎꯝ ꯃꯣꯏ ꯑꯗꯨꯝ ꯀꯩꯅꯣ ꯐꯣꯔꯇꯤꯟ ꯗꯦꯖꯐꯧꯗ ꯑꯗꯨꯝ ꯆꯪꯉꯛꯄꯅꯦꯕ
ꯍꯥꯏ ꯑꯩ ꯀꯩꯅꯣꯒꯁꯨ ꯑꯃꯗꯨꯒꯁꯨ ꯋꯥꯔꯤ ꯁꯥꯟꯅꯔꯝꯝꯕꯅꯤ ꯍꯣꯔꯦꯟ ꯑꯃꯨꯛ ꯁꯥꯟꯅꯁꯤꯑꯅ ꯑꯩꯅ ꯀꯣꯜꯁꯤ ꯀꯌꯥꯃꯨꯛꯀ ꯇꯧꯔꯒꯗꯤ ꯀꯩꯅꯣ ꯂꯥꯛꯀꯅꯤ ꯈꯪꯕ꯭ꯔꯥ
ꯇ꯭ꯔꯥꯟꯁꯀ꯭ꯔꯤꯞꯁꯟꯁꯦ
ꯇ
ꯀꯩꯅꯣ ꯇꯧꯕꯅꯦ ꯑꯗꯨꯝ ꯊꯥꯔꯇꯤ ꯀꯣꯜꯁ ꯃꯣꯏ ꯂꯤꯃꯤꯠ ꯑꯣꯏꯕꯅꯦꯕ
ꯊꯥꯔꯇꯤꯗ
ꯑꯥ
ꯂꯤꯃꯤꯠ ꯂꯤꯃꯤꯠ ꯂꯩꯕ꯭ꯔꯕ
ꯂꯩꯕꯅꯦ ꯀꯣꯜ ꯇꯧꯕꯩ ꯅꯨꯃꯤꯠꯁꯦ ꯊꯥꯔꯇꯤꯐꯧꯅꯦꯕ ꯑꯗꯨꯒ ꯔꯤꯁꯤꯞ ꯇꯧꯕꯕꯨꯗꯤ ꯑꯗꯨꯝ ꯌꯥꯕꯅꯦꯕ ꯑꯗꯨ ꯍꯦꯛ ꯁꯨꯕꯒ ꯑꯗꯨꯝ ꯃꯣꯏꯗ ꯁꯨꯔꯦꯅ ꯍꯥꯏꯈ꯭ꯔꯦꯗꯅ ꯑꯗꯨꯗꯨꯒ ꯑꯗꯨꯝ ꯍꯥꯄꯛꯑꯅꯤ
ꯍꯧꯔꯛꯄꯩ ꯊꯥꯔꯇꯤꯁꯦ ꯃꯤꯅꯧꯔꯄꯁꯨ ꯍꯥꯞꯆꯜꯂ ꯊꯥꯔꯇꯤ ꯁꯨꯔꯦ ꯍꯥꯏꯕ꯭ꯔꯥ
ꯅꯠꯇꯦ ꯑꯩ ꯀꯩꯅꯣ ꯇꯧꯋ ꯑꯩꯅ ꯇꯧꯕꯗꯣ ꯑꯣꯏ
ꯇꯧꯕ ꯈꯛꯇꯪꯗ ꯑꯁ ꯑꯗꯨꯗꯤ ꯌꯥꯝ ꯇꯧꯗ ꯌꯥꯗ꯭ꯔꯦꯅ ꯇꯧꯔꯤꯁꯦ
ꯎꯝ ꯍꯥꯏꯗꯤ ꯑꯗꯨꯝ ꯃꯤ ꯑꯃꯒ ꯀꯣꯜ ꯇꯔꯨꯛ ꯇꯔꯦꯠ ꯑꯗꯨꯝ ꯁꯥꯟꯅ ꯌꯥꯕꯅꯦꯕ ꯅꯣꯡꯃꯗ
ꯍꯣꯏ
ꯑꯗꯨꯃꯥꯏꯅ ꯁꯥꯗꯣꯛꯑꯒ ꯑꯗꯨꯝ ꯁꯨꯕꯅꯤꯗ ꯍꯥꯏꯗꯤ ꯑꯩ ꯏꯅꯥꯎꯄꯥ ꯑꯃ ꯇꯧꯕꯗꯣ ꯃꯥꯏ ꯑꯗꯨꯝ ꯊ꯭ꯔꯤ ꯗꯦꯖꯇ ꯊꯥꯔꯇꯤꯀꯥꯎ ꯁꯕꯅꯦꯕ
ꯑꯣꯦ ꯑꯩ ꯃꯇꯝꯁꯨ ꯌꯥꯝꯅ ꯂꯩꯇꯕ ꯍꯥꯏꯇꯥꯔꯦ ꯋꯥꯁꯨ ꯋꯥꯕ ꯍꯥꯏꯗꯤ ꯔꯦꯁ ꯑꯗꯨꯨꯅ ꯏꯝꯄꯣꯔꯇꯦꯟ ꯑꯣꯏꯔꯛꯄ ꯑꯩꯉꯣꯟꯗ ꯑꯗꯨꯅꯁꯨ ꯌꯥꯝ ꯀꯥ ꯍꯦꯟꯅ ꯁꯥꯟꯅꯕ ꯉꯝꯗꯦꯕ
ꯑꯥ
ꯄꯣꯇꯦꯟꯁꯤꯌꯦꯜꯁꯦ ꯂꯩꯗꯤ ꯂꯩꯔꯤꯅꯦꯕ
ꯎꯝ
ꯎꯝ
ꯆ ꯆꯥꯔꯦ
ꯆꯔꯦ
ꯎꯝ
ꯆꯥꯛ ꯆꯥꯔꯦ
ꯎꯝ
ꯑꯩꯄꯨꯕꯨꯣꯁꯗꯝ ꯆꯄ ꯃꯥ
ꯎꯝ
ꯈꯤꯇꯪꯟꯅꯔꯟꯅꯁꯨ ꯈꯤꯪꯀꯜ ꯍꯥꯄ ꯀꯔꯤꯌꯥꯅꯤ ꯀꯔꯤꯌꯥ ꯑꯣꯦ ꯆꯥꯛ ꯆꯥꯔꯦ ꯑꯗꯨꯒ ꯑꯩꯒꯤꯗꯤ ꯌꯦꯟꯅꯦ ꯑꯗꯨꯝ ꯑꯌꯨꯛ ꯁꯨꯡꯁꯤꯟꯁꯨ ꯅꯨꯡꯗꯥꯡꯁꯨ ꯌꯦꯟ ꯑꯗꯨꯝ ꯆꯥꯗꯣꯏꯅꯤ ꯌꯦꯟ ꯆꯥꯃꯟꯗꯅ ꯀꯩꯅꯣꯝ ꯇꯧꯔꯦ ꯈꯪꯕꯣꯏ ꯏꯁꯥꯁꯦ ꯑꯁ ꯑꯗꯣ ꯆꯥꯗꯕ ꯌꯥꯗꯕ ꯌꯦꯟꯁꯨ ꯑꯗꯨꯨꯝ ꯀꯩꯅꯣꯗꯤ ꯄꯨꯡ ꯀꯌꯥꯗ ꯆꯠꯇꯣꯏꯅꯣ ꯊꯕꯛꯇꯣ ꯇ꯭ꯔꯦꯅꯤꯡꯗ
ꯇ꯭ꯔꯦꯅꯤꯡꯁꯦ ꯀꯩꯅꯣꯗꯒꯤꯩ ꯇꯦꯟ ꯊꯥꯔꯇꯤꯗꯩ ꯀ꯭ꯂꯥꯁ ꯍꯧꯕꯅꯦꯕ
ꯎꯝ
ꯑꯗꯣ ꯑꯩꯗꯣ ꯂꯥꯏꯟꯗ ꯆꯠꯄꯅꯤꯅ ꯑꯗꯨꯝ ꯄꯨꯡ ꯇꯦꯟ ꯇꯥꯗ꯭ꯔꯤꯀꯥꯟꯗ ꯅꯥꯏꯟ ꯐꯣꯔꯇꯤ ꯀꯗꯥꯥꯏꯗ ꯑꯗꯨꯝ ꯊꯣꯛꯑꯦ
ꯅꯥꯏꯟ ꯐꯥꯣꯔꯇꯤ ꯑꯗꯨꯋꯥꯏꯗ ꯑꯗꯨꯝ ꯅꯪꯕ꯭ꯔꯥ
ꯑꯅꯤꯔꯛ ꯇꯣꯡꯗꯣꯏꯔꯝꯅꯤ
ꯎꯝ ꯁꯤꯗꯒꯤ ꯕꯖꯥꯔꯐꯧ ꯆꯠꯂꯒ ꯕꯖꯥꯔꯗꯒꯤ ꯌꯦꯡ ꯑꯃꯨꯣ ꯉ ꯁꯤ ꯇꯥꯛꯏꯂꯒꯦ ꯑꯣꯇꯣ ꯇꯣ ꯑꯃꯨꯛ
ꯎꯝꯦ ꯑꯗꯨꯗꯤ ꯃꯔꯤꯔꯛꯅꯤꯅ ꯆꯠꯄꯗ ꯑꯅꯤ ꯍꯜꯂꯛꯄꯗ ꯑꯅꯤꯗꯣ
ꯎꯝ ꯍꯜꯂꯛꯄꯗꯕꯨꯗꯤ ꯑꯗꯨꯝ ꯄꯄꯥꯅ ꯂꯧꯕ ꯂꯥꯛꯄꯁꯨ ꯌꯥꯎꯋꯦꯕ ꯑꯗꯨꯒ ꯑꯌꯥꯝꯕꯅ ꯑꯗꯨꯝ ꯂꯥꯏꯟꯗ ꯍꯜꯂꯛꯑꯦ
ꯑꯣꯀꯦ ꯑꯗꯨꯝ ꯍꯧꯖꯤꯛꯇꯤ ꯂꯩꯁꯥꯕꯤ ꯐꯥꯔꯕꯅꯤꯅ ꯀꯩꯅꯣ ꯇꯧ ꯉꯝꯃꯕꯅꯤ ꯑꯗꯨꯝ ꯀꯩꯁꯨ ꯀꯩꯅꯣ ꯇꯧꯔꯝꯃꯔꯣꯏ ꯀꯤꯕ ꯈꯣꯠꯄ ꯂꯩꯗꯅ
ꯎꯝ ꯀꯤꯕꯗꯤ ꯀꯤꯗꯦꯗ ꯑꯩꯗꯨ ꯑꯗꯨꯏꯗꯤ
ꯍ ꯅꯤꯡꯥꯏꯇꯗꯀꯁꯨꯝ ꯂꯩꯇꯅ
ꯏꯇꯣꯝꯇ ꯑꯗꯨꯝ ꯆꯠꯂꯛꯑꯦꯕ ꯑꯩꯗꯤ ꯍꯥꯟꯅꯗꯩꯁꯨ
ꯍꯣꯏ ꯑꯥꯗ ꯂꯩꯕꯗꯤ ꯀꯅꯥ ꯀꯅꯥ ꯂꯩꯃꯤ
ꯑꯩ ꯑꯥꯗ ꯂꯩꯔꯤꯕꯁꯦ ꯑꯗꯨꯝ ꯏꯊꯟꯇ ꯂꯩꯔꯛꯑꯦ
ꯁꯨꯝꯗ ꯂꯩꯕ꯭ꯔꯥ ꯀꯩꯅꯣꯒ ꯄꯤ ꯖꯤꯒꯨꯝꯕꯗ ꯂꯩꯕ꯭ꯔꯥ ꯀꯃꯥꯏꯅ ꯇꯧꯋꯦ
ꯏꯁꯥꯒꯤ ꯀꯩꯅꯣ ꯂꯧꯋꯦ ꯔꯨꯝ ꯂꯧꯋꯦꯕ ꯑꯩ ꯋꯥꯟ ꯑꯥꯔ ꯀꯦ ꯅꯠꯇ꯭ꯔꯒ ꯋꯥꯟ ꯕꯤ ꯑꯩꯆ ꯀꯦꯗꯣ
ꯑꯣ ꯑꯗꯨ ꯅꯨꯡꯉꯥꯏꯕ꯭ꯔꯥ ꯀꯃꯥꯏꯅ ꯇꯧꯋꯏ ꯃꯐꯝꯗ
ꯅꯨꯡꯗꯤ ꯅꯨꯡꯉꯥꯏ ꯑꯗꯣ ꯑꯩꯗꯤ ꯏꯁꯥ ꯆꯥꯍꯟꯗꯕ꯭ꯔ ꯍꯟꯖꯤꯛꯦ ꯑꯩ ꯗꯦꯂꯤ ꯕꯦꯁꯇꯅꯦꯕ ꯑꯩꯩꯅ ꯂꯩꯔꯛꯏꯗꯣ ꯑ ꯗꯦꯜꯂꯤ ꯂ ꯑꯗꯣ ꯑꯩꯗꯤ ꯏꯁꯥ ꯌꯥꯝ ꯅꯨꯡꯉꯥꯏꯇꯦꯕ ꯍꯥꯏꯗꯤ ꯁꯣꯔ ꯐꯨꯟꯕꯤ ꯌꯥꯝ ꯇꯣꯏꯅ ꯇꯣꯏꯅ ꯍꯧꯋꯦꯕ
ꯇꯧꯅꯤ ꯀꯥꯏꯗꯤ ꯑꯁ ꯃꯥꯣꯏꯒꯤ ꯑꯦꯠꯃꯣꯁꯐꯤꯌꯔ ꯃꯥꯒꯤ ꯑꯁ ꯌꯥꯝ ꯐꯠ ꯊꯝꯅꯦ ꯑꯩ ꯑꯩꯅ ꯑꯌꯨꯛꯇ ꯏꯅꯥꯎꯄꯥ ꯑꯃ ꯇꯥꯛꯑꯦꯕꯀꯣ
ꯎꯝ
ꯃꯥꯁꯨ ꯗꯦꯜꯂꯤ ꯂꯩꯌꯦꯕ ꯀꯩꯅꯣꯗꯣ ꯃꯥꯒꯤ ꯀꯩꯅꯣꯗꯣ ꯌꯥꯝ ꯅꯨꯡꯉꯥꯏꯇꯦ ꯑꯦꯠꯃꯣꯁꯐꯤꯌꯔ
ꯃꯥꯅꯦ ꯁꯝꯃꯔꯗꯅ ꯑꯃꯨꯛꯀ ꯐꯩꯌꯦꯕ ꯍꯥꯏꯕꯗꯤ ꯁꯥꯔꯁꯨ ꯁꯨꯋꯤꯟ ꯑꯥ
ꯄꯥꯟ ꯊꯣꯛꯄꯗ ꯃꯥꯔꯛꯁꯨ ꯎꯞꯇꯗꯤ ꯌꯥꯗꯕꯤ
ꯗꯦ ꯋꯤꯟꯇꯔꯗꯗꯤ ꯁꯨꯡꯌꯥ ꯌꯥꯗꯕꯅꯤ
ꯑꯁ ꯋꯤꯟꯇꯔꯗꯗꯤ ꯐꯣꯛ ꯑꯣꯏ ꯀꯩ ꯑꯣꯏ ꯑꯗꯨꯝ ꯇꯧ ꯂꯩꯛꯑꯦ ꯍꯥꯏꯗꯅ
ꯎꯝ
ꯎꯝ ꯎꯝ ꯎꯝ ꯑꯌꯨꯛꯇꯤ ꯄꯨꯡ ꯀꯌꯥꯗ ꯍꯧꯒꯣꯂꯦ
ꯑꯌꯨꯛꯁꯦ ꯀꯩꯅꯣ ꯇꯧꯋꯦ ꯑꯗꯨꯝ ꯄꯨꯡ ꯇꯔꯨꯛ ꯇꯥꯕ ꯌꯥꯎꯋꯤ ꯑꯗꯩ ꯑꯗꯨꯝ ꯉꯟꯅꯗꯤ ꯍꯧꯒꯠꯂꯦ ꯑꯗꯩꯗꯤ ꯍꯥꯏꯗꯤ ꯀꯩꯅꯣ ꯇꯧꯔꯝꯃꯦꯕ ꯑꯩ ꯆꯠꯇꯣꯏꯗꯣ ꯆꯥꯛ ꯀꯩꯀꯥ ꯄꯨꯔꯒ ꯆꯠꯄꯅꯤꯅ ꯆꯥꯛꯐꯧ ꯊꯣꯡꯕꯅꯤꯅꯅꯦ
ꯆꯅ ꯊꯣꯡꯖꯔꯣ ꯑꯩꯁ ꯃꯔꯛ ꯌꯥꯝ ꯃꯣꯛꯄꯖꯥꯠꯅꯦꯕ ꯑ ꯑ ꯊ ꯃꯦ ꯑꯗꯨꯕꯨꯗꯤ ꯑꯍꯟꯅꯤꯅꯀꯣ ꯑꯍꯟꯁꯤꯗꯤ ꯃꯔꯝ ꯈꯔ ꯃꯣꯛꯄꯅꯤ
ꯎꯝ ꯑꯗꯩ ꯀꯩꯅꯣꯁꯨ ꯇꯧꯕ ꯑꯩꯈꯣꯏꯒꯤ ꯑꯩꯈꯣꯏ ꯃꯤꯁꯨ ꯌꯥꯝ ꯂꯩꯇꯦꯕ ꯑꯗꯨꯗꯒꯤ ꯃꯃꯥꯗꯣ ꯑꯗꯨꯝ ꯊꯥꯏꯅꯗꯤꯩ ꯑꯗꯨꯝ ꯃꯁꯥ ꯈꯔ ꯅꯥꯒꯜꯂꯦꯕ ꯅꯥꯒꯟꯕꯅꯤꯅ ꯈꯨꯄꯕ ꯍꯥꯏꯅꯤ ꯑꯗꯨꯝ ꯇꯧꯔ ꯂꯥꯛꯄꯒꯤ ꯑꯩꯗ ꯀ꯭ꯂꯥꯁ ꯁꯤꯛꯁ ꯁꯚꯦꯟ ꯑꯗꯨꯗꯥꯋꯥꯏꯗ ꯑꯗꯨꯝ ꯊꯣꯡꯉꯛꯑꯦꯕ ꯑꯩꯅ
ꯚꯦꯔꯤ ꯒꯨꯗ ꯃꯃꯥꯗꯤ ꯆꯍꯤ ꯀꯌꯥꯃꯨꯛ ꯁꯨꯔꯦ
ꯃꯃꯥꯁꯦ ꯍꯟꯗꯛ ꯐꯣꯔꯇꯤ ꯊ꯭ꯔꯤ ꯁꯨꯗ ꯑꯣꯏꯔꯝꯅꯤ
ꯌꯥꯝ ꯅꯅꯥꯥꯎ ꯑꯣꯏꯔꯤꯗꯤ
ꯎꯝ
ꯀꯩꯅꯣ ꯃꯃꯥꯅ ꯅꯥꯔꯤꯁꯤꯅ ꯀꯩꯅꯣ
ꯀꯩꯅꯣ ꯇꯧꯈꯤꯕ ꯊꯥꯏꯅ ꯃꯃꯥꯁꯦ ꯀꯤꯠꯅꯤꯗ ꯁꯣꯛꯆꯟꯈꯤꯕ ꯑꯩꯈꯣꯏꯒꯤ ꯑꯃ ꯀꯤꯠꯅꯤꯗ ꯏꯟꯐꯦꯛꯁꯟ ꯊꯣꯛꯄꯗꯣ
ꯑꯣꯀꯦ ꯑꯣꯀꯦ ꯑꯥ
ꯑꯗꯨꯃꯥꯏꯅ ꯇꯧꯕ ꯌꯥꯝ ꯀꯨꯏ ꯀꯨꯏꯅ ꯅꯥꯕ ꯇꯧꯋꯦꯕ ꯍꯧꯖꯤꯛꯄꯨꯗꯤ ꯈꯤꯇ ꯈꯔꯗꯤ ꯐꯔꯛꯑꯦ ꯍꯥꯟꯅ ꯑꯗꯨꯝ ꯈꯤꯇꯪ ꯇꯧꯕꯒ ꯑꯁꯨ ꯑꯃꯅ ꯑꯗꯨꯝ ꯍꯣꯁꯄꯤꯇꯥꯜ ꯑꯅꯤꯔꯛꯇꯤ ꯁꯣꯏꯗ꯭ꯔꯦ
ꯑꯣꯀꯦ ꯑꯁ ꯆꯤꯅꯤ ꯅꯥꯕꯁꯦ ꯌꯥꯝ ꯋꯥꯕꯅꯤ ꯑꯗꯨꯅ ꯍꯥꯏꯗꯤꯀꯣ ꯃꯃꯥ ꯕꯕꯥꯗ ꯑꯗꯨꯃꯥꯏꯅ ꯅꯥꯕ ꯑꯃ ꯌꯥꯎꯈꯤꯕꯅꯤꯅ
ꯎꯝ
ꯑꯩ ꯅꯪꯒꯤ ꯍꯥꯏꯗ꯭ꯔꯦꯁꯟꯗꯣ
ꯎꯝ
ꯏꯁꯤꯡ ꯊꯛꯏꯗꯣ ꯐꯖꯅ ꯑꯗꯨꯝ ꯊꯛꯄ ꯑꯗꯨꯃꯥꯏꯅ ꯇꯧ
ꯎꯝ
ꯑꯗꯨꯝ ꯐꯩꯗ ꯅꯪ ꯏꯁꯤꯡ ꯅꯪ ꯑꯩꯗꯤ ꯍꯥꯟꯅꯗꯒꯤꯕꯨ ꯍꯥꯏꯗꯤ ꯏꯁꯤꯡꯗꯣ ꯌꯥꯝ ꯊꯛꯑꯝꯃꯣꯏꯗꯣꯏ ꯃꯥꯜꯂꯤꯅꯦꯕ ꯏꯁꯤꯡ ꯑꯗꯨꯝ ꯊꯛꯑꯦꯕ ꯐꯖꯅ ꯀꯩꯁꯨ
ꯏꯁꯤꯡ ꯊꯥꯛꯄ ꯍꯥꯏꯗꯤ ꯀꯩꯗꯒꯨꯝꯕ ꯑꯃ ꯇꯧꯒꯜꯂꯦꯕ ꯑꯩꯁꯦ ꯑꯦꯛꯅꯤꯒꯨꯝꯕ ꯄꯤꯝꯄꯜꯁꯀꯨꯝꯕ ꯃꯌꯥꯝ ꯊꯣꯛꯀꯟꯕꯗꯣ
ꯑꯥ
ꯑꯗꯨꯗꯨꯒꯤ ꯏꯁꯤꯡꯗꯤ ꯌꯥꯝ ꯊꯛꯑꯦ ꯑꯗꯩ ꯊꯥꯎꯗꯣ ꯀꯌꯥ ꯆꯥꯗꯦꯕ ꯍꯥꯟꯅꯗꯒꯤ
ꯑꯣꯀꯦ ꯌꯥꯝ ꯆꯥꯎꯅ ꯊꯥꯎꯒꯨꯝꯕ ꯑꯗꯨꯝ ꯒ꯭ꯂꯣ ꯀꯥꯏꯔꯤꯗꯣ ꯅꯪ ꯏꯁꯀꯤꯟꯗ ꯒ꯭ꯂꯣ ꯑꯃ ꯀꯥꯗ꯭ꯔꯣ ꯃꯥꯏꯗ ꯑꯗꯨ ꯏꯁꯤꯡ ꯌꯥꯝ ꯊꯛꯄꯒꯤꯅꯦꯕ
ꯎꯝ
ꯁꯤ ꯌꯝ ꯆꯄꯁꯤ ꯀꯥꯅ
ꯎꯝ
ꯃꯤꯅꯤꯠꯁꯦ ꯏꯂꯦꯚꯦꯟꯣ ꯐꯥꯔꯦ ꯀꯣꯜ ꯑꯃꯒ ꯇꯧꯔꯛꯎꯔꯥ ꯁꯤꯜꯂꯔꯒ
ꯑꯗꯨ ꯊ
ꯀꯣꯜ ꯑꯅꯤꯔꯛ ꯇꯧ ꯌꯥꯕ꯭ꯔꯥ ꯀꯃꯥꯏꯅ ꯇꯧꯒꯦ ꯃꯣꯏꯁꯦ ꯑꯃꯨꯛ
ꯐꯥꯏꯚ ꯃꯤꯅꯤꯠꯁꯃꯨꯛ ꯀꯥꯟꯅꯔꯒ ꯑꯗꯨꯝ ꯌꯥꯕꯅꯦ
ꯐꯥꯏꯚ ꯃꯤꯅꯤꯠꯁ ꯅꯣꯏ ꯀꯥꯟꯅꯗꯗꯤ ꯌꯥꯗꯕ
ꯀꯀꯥꯟꯅꯗ꯭ꯔꯗꯤ ꯑꯗꯨꯝ ꯁꯔꯕꯔ ꯕꯤꯖꯤ ꯑꯗꯨꯝ ꯍꯥꯏꯕꯅꯦꯕ
ꯑꯣ ꯑꯗꯨꯒꯤ ꯑꯣꯏꯔꯕꯝꯅꯤꯅꯦ ꯑꯩꯅ ꯗꯤꯕꯛꯇꯣ ꯑꯃꯨꯛꯀ ꯇꯧꯒꯦ ꯇꯧꯕꯅꯦꯕ ꯍꯦꯛ ꯂꯣꯏꯕ ꯌꯥꯗꯦꯕ ꯑꯣꯀꯦ ꯑꯗꯨꯒꯤ ꯑꯣꯏꯔ
ꯎꯝ
ꯁꯤ ꯂꯣꯏꯔꯒ ꯐꯥꯏꯚ ꯃꯤꯅꯤꯠꯁꯃꯨꯛ ꯂꯩꯔꯒ ꯑꯃ ꯇꯧꯁꯤꯜꯂꯍꯧꯔꯥ
ꯎꯝ ꯌꯥꯏ
ꯑꯗꯨꯒ ꯀꯩꯅꯪꯁꯨ ꯇꯨꯝꯖꯅꯕ ꯇꯧꯔ ꯑꯗꯨ ꯋꯥꯔꯤꯗꯨꯣ ꯁꯥꯔꯔꯒꯦ ꯑꯩꯣꯏ ꯗꯤꯄꯛꯀꯁꯨ ꯀꯣꯜ ꯑꯃꯒꯨꯝꯕ ꯁꯥ ꯑꯗꯨ ꯃꯅ ꯁ꯭ꯋꯥꯏꯗ
ꯎꯝ ꯎꯝ
ꯑꯌꯨꯛꯇꯁꯨ ꯇꯞ ꯇꯥꯏ ꯁꯥꯟꯅꯔ꯭ꯔꯦ ꯑꯗꯨꯝ ꯇꯧꯐꯝ ꯊꯣꯛꯄꯁꯨ ꯐꯅꯌꯥꯝ ꯇꯧꯔꯦ ꯗ꯭ꯌꯨꯇꯤꯅꯦꯕ
ꯎꯝ
ꯎꯝ ꯃꯁꯥ ꯃꯊꯟꯇ ꯇꯠꯄ꯭ꯔ ꯀꯃꯥꯏꯅ ꯇꯧꯏ
ꯎꯝ ꯃꯊꯟꯇ ꯑꯗꯨꯝ ꯇꯠꯈꯤꯕꯅꯤ
ꯇꯠꯇꯕꯁꯨ ꯌꯥꯎ
ꯌꯥꯎꯋꯅꯦ ꯑꯗꯣ ꯃꯣꯏꯅ ꯅꯍꯥꯟ ꯒ꯭ꯔꯨꯞꯇ ꯍꯥꯏꯔꯛꯄꯅꯦꯕ ꯑꯗꯨꯝ ꯆꯣꯞꯃꯤꯟꯁ ꯆꯥꯍꯜꯂꯣ ꯑꯗꯨꯗ ꯃꯊꯟꯇ ꯑꯣꯇꯣ ꯀꯠ ꯆꯠꯄꯨꯗꯤ ꯆꯠꯄꯅꯦꯅ
ꯎꯝ ꯆꯄꯗꯤ ꯐꯔ
ꯑꯣ ꯌꯥꯔꯅꯤ ꯑ ꯑꯗꯨ ꯑꯣꯏꯗꯤ ꯑꯥ ꯎꯝ